ꯍꯜꯂꯑꯣ
ꯇꯥꯕ꯭ꯔꯣ
ꯇꯥꯏꯌꯦ ꯇꯥꯏꯌꯦ ꯅꯪꯗꯤ ꯇꯥꯕ꯭ꯔꯣ ꯀꯩꯗꯧꯔꯤꯅꯣ ꯀꯩꯗꯧꯔꯤꯅꯣ
ꯑꯁ ꯑꯁ ꯑꯌꯨꯛ ꯍꯧꯒꯠꯄꯒꯤ ꯉꯔꯥꯡ ꯅꯨꯡꯗꯥꯡꯒꯤ ꯀꯣꯟ ꯐꯦꯡꯆꯔꯥꯅ ꯔꯁꯇ ꯂꯝꯝꯕꯅꯤꯗ
ꯑꯣ ꯆꯥꯛꯇꯤ ꯊꯣꯡ ꯑꯩꯗꯣ ꯐꯝꯃꯒ ꯂꯩꯌꯦ ꯍꯧꯖꯤꯛ ꯈꯛꯇ ꯆꯥꯛ ꯊꯣꯗꯣ ꯂꯣꯏꯔꯒ
ꯀꯔꯤ ꯌꯦꯟꯁꯥꯡ ꯊꯣꯡꯉꯒꯦ
ꯉꯁꯤ ꯃꯥꯏꯔꯦꯟ ꯊꯣꯡꯉꯦ
ꯃꯦꯔꯤꯦꯟ ꯍꯧꯖꯤꯛ ꯑꯅꯧꯕ꯭ꯔꯣ
ꯎꯝ ꯑꯅꯧꯕꯅꯦ ꯑꯅꯧꯕ
ꯍꯥꯎꯒꯗ꯭ꯔꯣ ꯃꯦꯔꯦꯟꯁꯤꯕꯨ ꯃꯦꯔꯦꯟꯁ ꯆꯝꯐꯨꯠ ꯍꯥꯎꯕꯅꯦ
ꯑꯁ ꯎ ꯊꯣꯡꯕꯗꯣ ꯍꯥꯎꯋꯦ ꯅꯞ ꯅꯞ ꯂꯥꯎꯋꯦ
ꯑꯗꯨꯗꯣ ꯆꯥꯛ ꯊꯣꯡꯕꯗ ꯆꯥꯛ ꯃꯊꯛꯇ ꯃꯆꯥ ꯃꯆꯥ ꯈꯥꯏꯔꯒ ꯉꯥꯟꯕꯗꯣ ꯍꯥꯎꯕꯅꯦ ꯑꯗꯨ ꯍꯦꯟꯅ ꯑꯩꯗꯤ ꯌꯦꯟꯁꯥꯡꯗꯤ ꯆꯥꯅꯤꯡꯗꯦ ꯉꯥꯟꯕꯗꯨ ꯅꯈꯣꯏꯅ
ꯏꯟꯁꯥꯡꯁꯨ ꯍꯥꯎꯋꯦ ꯗ ꯅꯞ ꯅꯞ ꯂꯥꯎꯕꯒꯦ ꯎꯝ ꯑꯣꯛꯁꯥꯒꯁꯨ ꯍꯥꯎꯋꯦ ꯑꯥꯎ ꯃꯥꯅꯦ
ꯍꯥꯎꯕꯅꯦ
ꯎꯝ ꯃꯥꯏꯔꯦꯟ ꯑꯃ ꯊꯣꯡꯉꯦ ꯑꯗꯨꯒ ꯄꯥꯛꯅꯝ ꯑꯃ ꯇꯧꯋꯦ
ꯁꯁ ꯅꯪ ꯄꯥꯛꯅꯝ ꯍꯩꯕ꯭ꯔꯣ
ꯑꯁ ꯍꯥꯏꯌꯦꯗ ꯊꯥꯡꯖꯤꯡ ꯁꯤꯡꯖꯨ ꯃꯦꯠꯂꯦ
ꯃꯔꯣꯛ ꯑꯇꯦꯛꯄ ꯄꯥꯝꯃꯤꯅꯦ ꯑꯩꯁꯨ ꯊꯥꯡꯖꯤꯟ ꯃꯅꯌꯥ
ꯅꯪꯗꯤ ꯀꯩ ꯌꯦꯟꯁꯥꯡ ꯀꯩ ꯃꯊꯦꯜ ꯆꯥꯒꯅꯤ ꯇꯥꯕ꯭ꯔꯣ ꯇꯥꯕ꯭ꯔꯣ ꯍꯜꯂꯣ ꯍꯜꯂꯣ ꯍꯜꯂꯣ ꯇꯥꯕ꯭ꯔꯣ